ꯑꯣ ꯇꯥꯏꯌꯦ ꯅꯪꯒꯤ ꯈꯣꯟꯖꯦꯜꯁꯤ ꯌꯥꯝ ꯁ꯭ꯋꯤꯠ ꯑꯣꯏꯍꯦ
ꯍꯍꯦ ꯆꯥꯛ ꯆꯥꯔꯕꯣ
ꯍꯣꯏ ꯃꯤ ꯑꯣꯏꯕꯅꯤꯅ ꯆꯥꯛꯇꯤ ꯆꯥꯕꯤꯈ꯭ꯔꯦ ꯅꯪꯗꯤ ꯆꯥꯔꯕꯣ
ꯁꯥꯔꯦ
ꯀꯔꯤꯒꯤ ꯆꯥꯗꯕ
ꯆꯥꯔꯦ ꯍꯥꯏꯔꯒ
ꯑꯣ ꯀꯅꯥꯅ ꯆꯥꯔꯣ ꯍꯥꯏꯕ꯭ꯔꯥ
ꯀꯅꯥꯅ ꯆꯥꯛ ꯆꯥꯕ ꯑꯣꯔꯗꯔ ꯄꯤꯕ꯭ꯔꯣꯅꯦ ꯆꯥꯅꯤꯡꯉꯗꯤ ꯍꯦꯛꯇ ꯆꯥꯊꯣꯛꯄ ꯑꯣꯏꯗꯦꯅ
ꯅꯪꯒꯤ ꯄꯣꯛꯅ ꯑꯣꯔꯗꯔ ꯄꯤꯗ꯭ꯔꯣ
ꯑꯣꯗꯔ ꯃꯋꯥ ꯂꯧꯗꯦꯍꯦ ꯆꯥꯅꯤꯡꯂꯗꯤ ꯍꯦꯛꯇ ꯆꯥꯏ
ꯑ ꯑ ꯗꯣ
ꯎꯝ
ꯅꯣꯏ ꯃꯐꯝꯗ ꯁꯥꯕ꯭ꯔꯣ
ꯁꯥꯗꯦ ꯏꯪꯉꯦ ꯅꯣꯡ ꯆꯨꯕꯒꯤ
ꯑꯩ ꯀꯥꯏꯗ ꯅꯣꯡ ꯆꯨꯕ꯭ꯔꯅꯦ ꯍꯧꯖꯤꯛꯀꯥꯟꯁꯤꯕꯨ ꯈꯪꯅꯤꯡꯉꯤꯍ
ꯍꯧꯖꯤꯛꯇꯤ ꯔꯦꯅꯤ ꯁꯤꯖꯟꯅꯦ ꯅꯣꯏꯗꯤ ꯈꯪꯗꯕ꯭ꯔꯣ
ꯑꯩꯈꯣꯏꯗꯗꯤ ꯁꯝꯃꯔ ꯚꯦꯀꯦꯁꯟ ꯊꯥꯔꯦ ꯅꯨꯡꯁꯥꯁꯨ
ꯁꯝꯃꯔ ꯇꯥꯔꯕꯅꯦ ꯍꯣꯏ ꯑꯩꯈꯣꯏꯗꯗꯤ ꯁꯝꯃꯔ ꯚꯦꯀꯦꯁꯟꯅꯦ ꯅꯨꯡꯁꯥ ꯎꯕ ꯅꯨꯃꯤꯠ ꯀꯌꯥꯔꯥ ꯈꯥ ꯑ ꯊꯤ ꯒꯦ ꯅꯨꯡꯁꯥ ꯎꯕ ꯅꯨꯃꯤꯠ ꯁꯤꯛꯁ ꯁꯚꯦꯟ ꯗꯦꯖ ꯈꯛꯇ ꯑꯣꯏꯔꯝꯅꯤ ꯑꯗꯨꯁꯨ ꯅꯣꯠ ꯍꯣꯜꯗꯦ
ꯑꯥ
ꯀꯔꯤ ꯏꯟꯁꯥꯡ ꯆꯥꯒꯦ
ꯑꯩꯗꯣ ꯌꯣꯡ ꯈꯪꯕ꯭ꯔꯣ
ꯌꯣꯡ
ꯋꯥ ꯌ ꯌꯣꯡꯒꯤ ꯌꯣꯟꯆꯥꯛ ꯍꯥꯏꯕ ꯅꯠꯇꯦ ꯌꯣꯡꯒꯤ ꯑꯃ ꯃꯥꯟꯕ ꯌꯣꯡꯒꯤ ꯗꯨꯄ꯭ꯂꯤꯀꯦꯠ ꯑꯃ ꯂꯩꯌꯦꯕ ꯑꯗꯨꯗꯨ ꯆꯥꯏꯌꯦ
ꯑꯩꯅ ꯌꯣꯡꯒꯤ ꯗꯕ꯭ꯂꯤꯀꯦꯠꯕꯨꯗꯤ ꯎꯐꯥꯎ ꯎꯕꯤꯗ꯭ꯔꯤꯍꯦ ꯑꯩꯈꯣꯏꯗꯤ
ꯎꯈꯤꯔꯣꯏ ꯑꯩꯈꯣꯏꯔꯣꯝꯗꯗꯤ ꯌꯥꯝ ꯐꯪꯉꯦ ꯑꯗꯨꯗ
ꯐꯩꯅꯥ ꯍꯥꯥꯎꯕ꯭ꯔꯣ
ꯑꯁ ꯍꯥꯎꯋꯦ ꯅꯪꯁꯨ ꯆꯥꯅꯤꯡꯕ꯭ꯔꯣ
ꯆꯥꯅꯤꯡꯗꯦꯗꯥ
ꯎꯝ ꯑꯗꯣ ꯅꯪꯗꯤ ꯉꯁꯤ ꯀꯔꯤ ꯍꯤꯟꯖꯥꯡꯕꯨ ꯆꯥꯕꯤꯈ꯭ꯔꯦ
ꯑꯩꯗꯤ ꯆꯤꯛꯀꯟ ꯆꯥꯌꯦ
ꯑ ꯆꯤꯀꯟ ꯍꯥꯏꯒꯅꯨ ꯌꯦꯟ ꯍꯥꯏꯌꯣ
ꯌꯦꯟꯅ ꯆꯤꯛꯀꯟꯅ ꯈꯪꯗꯦ ꯌꯦꯟꯁꯨ ꯆꯤꯛꯀꯟꯅ ꯆꯤꯛꯀꯟꯁꯨ ꯌꯦꯟꯟꯅ ꯀꯩꯅꯣ
ꯌꯦꯟꯁꯨ ꯉꯥꯅꯨ ꯉꯥꯅꯨ ꯅ ꯍꯧꯗꯣꯡ
ꯍ
ꯆꯨꯝꯗꯦꯀꯣ ꯑꯗꯨꯗꯣ
ꯂꯥꯟꯂꯦꯍꯣꯏ
ꯎꯝ
ꯌꯥꯝꯅ ꯂꯥꯜꯂꯕ ꯋꯥꯐꯝꯅꯤ
ꯎꯝ ꯌꯥꯝ ꯂꯥꯥꯟꯕꯅꯦ ꯑꯗꯨꯗꯣ ꯑꯗꯨꯅ ꯀꯔꯤ ꯇꯧꯕ ꯇꯥꯏ ꯅꯪ ꯏꯕꯥꯅꯤꯁꯦ ꯄꯨꯛꯅꯤꯡ ꯁꯦꯡꯅ ꯊꯃꯣꯏ ꯁꯦꯡꯅ ꯋꯥꯔꯤ ꯁꯥꯔꯒ ꯏꯕꯥꯅꯤꯒꯤ ꯃꯔꯝ ꯆꯠ ꯈꯔ ꯍꯣꯡꯗꯣꯛꯄꯅ ꯐꯩ
ꯍꯝ ꯑꯣꯏꯔꯝꯅꯤ
ꯑꯣꯏꯔꯝꯕꯅꯦ ꯅꯪ ꯈꯪꯗꯕꯒꯤꯅꯦ ꯊꯥꯖꯗꯕ ꯀꯣꯝꯗ ꯉꯥ ꯂꯩ ꯍꯥꯏꯕꯗꯣ ꯅꯪꯁꯨ ꯑꯩ ꯊꯤꯕ ꯐꯪꯕꯒ ꯆꯞ ꯃꯥꯟꯅꯕꯅꯦ ꯇꯒꯗꯤ
ꯌꯥꯔꯦ ꯌꯥꯔꯦ ꯑꯣꯏꯗꯕ ꯋꯥ ꯉꯥꯡꯔꯛꯀꯅꯨ
ꯑꯣꯏꯗꯕ ꯋꯥ ꯉꯥꯡꯕ ꯍꯥꯏꯕꯗꯤ ꯑꯩ ꯉꯁꯤꯗꯣ ꯀꯔꯣ ꯖꯦꯁꯤꯕꯤ ꯊꯧꯕ ꯇꯝꯒꯦ ꯇꯧꯕꯅꯦ ꯑꯗꯣ ꯖꯦꯁꯤꯕꯤ ꯂꯩ ꯍꯩꯇꯕꯒꯤ ꯁꯛꯇꯤꯃꯥꯟ ꯑꯣꯏꯅ
ꯌꯥꯝ ꯐꯩꯅ ꯃꯤꯗꯤ ꯖꯦꯁꯤꯕꯤꯒꯤ ꯗ꯭ꯔꯥꯏꯚꯔ ꯇꯧꯈ꯭ꯔꯗꯤ ꯍꯌꯦꯡꯋꯥꯗꯤ ꯄꯩꯁꯥ ꯌꯥꯝ ꯄꯥꯏꯔꯅꯤꯅꯦ
ꯑꯦ ꯀꯔꯤ ꯖꯦ ꯁꯤꯕꯤ ꯗ꯭ꯔꯥꯏꯚꯔꯅꯣꯗ ꯖꯦ ꯁꯤ ꯕꯤꯒꯤ ꯃꯄꯨ ꯑꯣꯏꯗꯣꯏꯅꯦ ꯑꯩꯅ ꯑꯩꯒꯤ ꯃꯈꯥꯗ ꯃꯤ ꯊꯝꯗꯣꯏꯅꯤ
ꯃꯤꯗꯤ ꯍꯣꯞ ꯍꯞꯖꯦ ꯑ ꯋꯥꯉꯦꯍꯦ
ꯑꯥ ꯋꯥꯡꯃꯇꯣꯟꯅ ꯌꯧꯔꯦ ꯂꯥꯏꯒꯤ ꯃꯌꯨꯝ ꯐꯥꯎ ꯁꯥꯒꯠꯂꯦ ꯑꯩꯒꯤ ꯍꯣꯞ
ꯅꯁꯥꯅ ꯐꯃꯨꯡꯗ ꯍꯤꯄ ꯑꯥ
ꯑ
ꯌꯥꯕꯅꯦ ꯁꯤꯒꯨꯝꯕ ꯍꯣꯞꯇꯦ ꯍꯦꯛꯇ
ꯎꯝ ꯍꯣꯏ ꯁꯛꯁꯦꯁ ꯑꯣꯏ ꯑ ꯑꯗꯨ ꯆ ꯁꯦꯁ ꯑꯣꯏꯔ
ꯍꯩꯁꯤꯡꯕꯅꯤꯅ ꯎꯝ
ꯆꯟꯒꯦ ꯅꯪ ꯈꯨꯝꯃꯛꯑꯣ ꯀꯣ
ꯀꯔꯤꯔꯣ
ꯆꯥꯗ꯭ꯔꯒꯅ ꯑꯦ ꯆꯥꯗ꯭ꯔꯒꯅ ꯍꯥꯏꯌꯦ ꯑꯇꯤꯌꯥꯗ ꯄꯥꯏꯕ ꯄꯣꯠꯁꯦ ꯀꯔꯤꯔꯣ
ꯍꯥ
ꯑꯇꯤꯌꯥꯗ ꯄꯥꯏꯕ ꯄꯣꯠꯁꯦ ꯀꯔꯤꯔꯣ
ꯑꯇꯤꯌꯥꯗ ꯄꯥꯏꯕ ꯄꯣꯠꯁꯦ ꯄꯥꯏꯕ ꯍꯥꯏꯗꯤ ꯐ꯭ꯂꯥꯏꯌꯤꯡ
ꯑ ꯐ꯭ꯂꯥꯏ ꯇꯧꯗꯣ
ꯄꯣꯠꯁꯦ ꯀꯔꯤꯔꯣ ꯍꯥꯏꯕ
ꯑꯣ
ꯌꯥꯝ ꯂꯩꯅ
ꯀꯔꯤ
ꯎꯆꯦꯛꯁꯨ ꯂꯩꯌꯦ ꯎꯝ ꯑꯦꯔꯣ ꯄ꯭ꯂ꯭ꯂꯟꯁ ꯂꯩꯌꯦꯦ
ꯎꯝ
ꯑꯦꯌꯦ ꯌꯥꯝꯅ ꯀꯔꯤꯒꯤꯔꯣ ꯑꯗꯨꯒꯨꯝꯕ ꯋꯥꯐꯝꯗꯣ
ꯑꯗꯨꯗꯣ ꯃꯣꯏꯅ ꯄꯥꯏꯔꯤꯗꯣ
ꯎꯝ
ꯀꯩ ꯃꯔꯝꯒꯤ ꯄꯥꯏꯔꯤꯅꯣ ꯑꯗꯨꯗ ꯍꯪꯒꯦ ꯇꯧꯕꯅꯦꯗ
ꯑꯩꯁꯨ ꯈꯪꯗꯦꯅꯦ ꯑꯗꯨꯗꯤ
ꯑꯩꯅ ꯍꯥꯏꯕꯤꯔꯨꯔꯥ
ꯎꯝ
ꯃꯣꯏꯗꯤ ꯂꯥꯏꯒꯤ ꯈꯨꯠꯁꯦꯝ ꯑꯣꯏꯕꯅꯤꯅ ꯑꯗꯨꯝ ꯃꯊꯟꯇ ꯑꯗꯨꯝ ꯄꯥꯏꯔꯤꯅꯦ
ꯍꯥꯏꯌꯦ ꯍꯥꯏꯌꯦꯅꯦ ꯅꯪꯗꯤ
ꯎꯝ ꯍꯥꯏꯕꯅꯦ ꯑꯗꯨꯗꯣ ꯈꯔ ꯇꯧꯔꯒꯅꯦ ꯗꯣ ꯃꯤꯁꯦ ꯀꯩꯒꯤꯔ ꯑꯃꯅ ꯃꯁꯝ ꯁꯥꯡꯕ ꯄꯥꯝꯃꯤ ꯑꯃꯅ ꯃꯁꯝ ꯇꯦꯟꯕ ꯄꯥꯝꯃꯤ ꯑꯗꯨꯃꯥꯏꯅ ꯇꯧꯔꯤꯁꯦ ꯀꯔꯤ ꯂꯩꯒꯔ
ꯑꯗꯨꯗꯤ ꯃꯤ ꯃꯤ ꯃꯁꯥ ꯃꯁꯥꯒꯤꯅꯤꯅꯦ ꯀꯩꯅꯣ ꯑꯗꯨꯗꯤ ꯃꯤ ꯃꯤ ꯑꯣꯏꯕ ꯑꯣꯏꯕꯅꯤꯅ ꯃꯁꯥ ꯅꯠꯇꯦ ꯀꯔꯤꯔꯥ ꯇ꯭ꯔꯦꯟꯗꯤꯡ ꯇ꯭ꯔꯦꯟꯗꯤꯡ ꯑꯣꯏꯕ ꯍꯥꯏꯁꯤꯔꯥ ꯇ꯭ꯔꯦꯟꯗꯤꯡ ꯑꯣꯏꯕꯗꯣ ꯑꯗꯨꯝ ꯄꯥꯝꯕ ꯍꯦꯛꯇ ꯇꯥꯕꯅꯤ ꯀꯩꯅꯣ
ꯑ ꯅꯪꯅ ꯈꯪꯕꯁꯤꯗꯤ ꯄꯪꯈꯪꯗ ꯈꯪꯉꯤ ꯑꯩꯅ ꯄꯪꯈꯪꯗ ꯈꯪꯗꯕ
ꯅꯪꯅ ꯅꯪ ꯅꯪ ꯅꯪꯗꯤ ꯌꯥꯝ ꯈꯪꯉꯝꯃꯦ ꯑꯗꯣ ꯁꯤꯒꯨꯝꯕꯗꯤ ꯅꯪ ꯈꯪꯉꯝꯗꯦ ꯍꯥ
ꯑ ꯈꯪꯗꯦꯅꯦ ꯑꯗꯣ ꯑꯩꯗꯣ ꯅꯉꯣꯟꯗ ꯂꯣꯏꯅ ꯈꯪꯒꯦꯅ ꯈꯪꯅꯤꯡꯕ
ꯀꯔꯤꯔꯗ
ꯑꯗꯨꯗꯣ ꯀꯩ ꯍꯥꯏꯁꯤꯔꯥ ꯎꯝ ꯀꯩ ꯍꯥꯏꯁꯤꯔ ꯂꯩꯗꯅ ꯎ ꯃꯄꯥꯟꯒꯤꯁꯨ ꯃꯅꯨꯡꯒꯤꯁꯨ ꯂꯩꯕꯗꯣ
ꯀꯔꯤꯔꯍꯦ ꯅꯪꯒꯤꯗꯤ
ꯀꯔꯤꯔꯣꯡ
ꯇꯗꯦ
ꯑꯩꯗꯤ ꯒ꯭ꯌꯥꯟ ꯇꯥꯍꯟꯗꯕꯗꯨꯅꯦ ꯑꯩꯅ ꯍꯦꯟꯅ ꯄꯥꯝꯃꯤꯁꯦ
ꯒ꯭ꯌꯥꯟ ꯆꯥꯗ꯭ꯔꯒ ꯀꯃꯥꯏꯅ ꯑꯩꯅ ꯈꯣꯝꯗꯣꯏꯅꯣ
ꯅꯁꯨ ꯑꯩꯕꯨ ꯒ꯭ꯌꯥꯟ ꯇꯥꯍꯟꯗꯅꯤꯉꯥꯏꯅ ꯑꯃꯨꯛꯀ ꯈꯨꯝꯂꯛꯑꯣꯕ
ꯎ ꯑꯩꯗꯤ ꯑꯗꯨꯒꯨꯝꯕ ꯑꯁ ꯁꯤꯒꯨꯝꯕꯗ ꯀꯣꯛ ꯊꯥꯗꯕ ꯉꯝꯗꯦꯍꯦ
ꯐ ꯀꯥꯏꯗꯩꯩ ꯑꯗꯨꯒꯨꯝꯕꯗꯨ ꯀꯣꯛ ꯀꯃꯥꯏꯅ ꯊꯥꯗꯅꯤꯡꯉꯥꯏ ꯂꯩꯕ꯭ꯔꯣꯅꯦ ꯑꯁ ꯄꯪꯈꯣꯝꯗ ꯈꯣꯨꯝꯃꯣ ꯑꯩꯁꯨ ꯄꯪꯉꯥꯡꯗ ꯉꯥꯡꯒꯦ ꯅꯤ ꯄꯉꯥꯗ ꯉꯥ ꯄꯅꯤ ꯀꯨꯞꯅꯕ ꯄꯨꯟꯁꯤꯁꯤ ꯑꯗꯨꯝ ꯄꯪꯈꯨꯝ ꯄꯪꯉꯥꯡ ꯄꯪꯇꯧ ꯄꯪꯇꯧ ꯇꯧꯔꯒ ꯂꯣꯏꯔꯦ ꯀꯥꯏꯔꯣ
ꯉꯥꯡꯂꯛꯑꯣꯅꯦ ꯈꯨꯝꯔꯛꯑꯒꯦ ꯑꯗꯨꯗꯤ
ꯑꯗꯣ ꯅꯪ ꯆꯥꯛ ꯆꯥꯕꯗ ꯅꯪ ꯏꯁꯤꯡ ꯊꯛꯄ꯭ꯔꯥ
ꯊꯛꯇ꯭ꯔꯗꯤ ꯆꯥꯛ ꯆ ꯊꯛꯅꯤꯡꯕꯒꯤ
ꯀꯔꯤ ꯃꯔꯝꯒꯤ ꯀꯅꯥꯅ ꯊꯛꯑꯣ ꯍꯥꯏꯕ꯭ꯔꯣ
ꯀꯩꯗꯩꯅꯣ ꯊꯛꯅꯤꯡꯕꯒꯤ ꯑꯗꯨꯝ ꯊꯛꯄꯅꯦ ꯀꯩꯅꯣ ꯅꯪ ꯏꯁꯤꯡ ꯌꯥꯝ ꯊꯛ ꯅꯪ ꯏꯁꯤꯡ ꯌꯥꯝ ꯊꯛꯅꯤꯡꯕꯗ ꯃꯤꯅ ꯊꯛꯀꯅꯨ ꯍꯥꯏꯔꯗꯤ ꯅꯪ ꯊꯛꯑꯣꯏꯗ꯭ꯔꯣ
ꯑꯩ ꯊꯛꯑꯣꯏꯗ
ꯎꯝ ꯑꯩꯗꯤ ꯊꯛꯀꯅꯤ ꯊꯛꯅꯤꯡꯉꯗꯤ ꯍꯦꯛꯇ ꯊꯛꯄ ꯇꯥꯕꯅꯦ ꯀꯩꯅꯣ
ꯎꯝ ꯑꯩꯗꯤ ꯁꯨꯡꯊꯥꯛ ꯊꯥꯛꯑꯣ ꯑꯩꯅ ꯆꯪ ꯆꯥꯛ ꯆꯥꯔꯅꯣꯏ ꯍꯥꯏꯕ ꯅꯨꯄꯥꯅ ꯍꯥꯏꯔꯛꯑꯕ ꯑꯩꯗꯤ ꯁꯨꯡꯁꯥ ꯆꯥꯔꯣꯏ ꯍꯥꯏꯔꯤꯁꯤꯅꯦ ꯃꯤ ꯑꯃꯅꯀꯣ
ꯍꯝ
ꯅꯪ ꯆꯥꯛ ꯆꯥꯔꯨꯔꯨꯅꯨ ꯍꯥꯏꯔꯒ ꯍꯥꯏꯔꯗꯤ ꯑꯩꯗꯤ ꯆꯥꯔꯣꯏꯕ
ꯎꯝ ꯑꯗꯨꯗꯤ ꯅꯪꯗꯤ ꯁꯤꯕ ꯇꯥꯔꯦ ꯍꯥꯟ ꯆꯥꯛ ꯂꯥꯝꯕꯒꯤ ꯃꯤꯅ ꯇꯥꯒꯅꯨ ꯍꯥꯏꯕꯅꯤꯅ
ꯆꯔꯥꯗꯤ ꯋꯥꯟꯒꯅꯤ
ꯑꯣꯏꯗꯦꯗ ꯅꯪ ꯅꯪꯒꯤ ꯋꯥꯈꯟꯗꯤ ꯑꯣꯏꯗꯕꯅꯤꯗ
ꯀꯔꯤ ꯑꯩꯅ ꯑ ꯉꯥꯡꯉꯤꯁꯦ ꯅꯉꯣꯟꯗ ꯀꯩ ꯅꯨꯡꯉꯥꯏꯗꯕ ꯐꯥꯎꯔꯛꯀꯦꯅꯦ ꯅꯉꯣꯟꯗ ꯄꯥꯟꯕ꯭ꯔꯣ
ꯅꯪ ꯅꯪꯒꯤ ꯋꯥꯈꯟꯗꯤ ꯑꯣꯏꯗꯦ ꯍꯥꯏꯕꯅꯦ ꯍꯥꯏꯗꯤ ꯃꯤꯅ ꯀꯔꯤꯒꯤ ꯆꯥꯛ ꯆꯥꯒꯅꯣ ꯍꯥꯏꯕꯒꯤ ꯅꯪꯒꯤ ꯀꯔꯤꯒꯤ ꯆꯔꯥ ꯋꯥꯟꯗꯣꯏꯅꯣ ꯀ
ꯑꯥ
ꯑꯣꯏꯊꯣꯛꯇꯦ ꯍꯥꯏꯕꯗꯤ ꯋꯥꯅꯤ
ꯑꯃ ꯐꯖꯅ ꯍꯪꯉꯒꯦꯀꯣ ꯑꯩ ꯇꯥꯔꯣꯀꯣ
ꯍꯣꯏ
ꯇꯥꯔꯕꯣ
ꯇꯥꯔꯅꯦ
ꯍꯜꯂꯣ ꯎꯝ ꯑꯩ ꯍꯥꯪꯒꯦ
ꯇꯥꯗꯕꯔꯣ
ꯇꯥꯔꯦ ꯇꯥꯔꯦ ꯑꯩꯉꯣꯟꯗꯁꯦ ꯑꯩꯉꯣꯟꯗꯁꯦ ꯌꯥꯡꯈꯩ ꯂꯩꯔꯦꯕ ꯇꯥꯗ꯭ꯔꯣ
ꯇꯥꯌꯦ
ꯇꯥꯗ꯭ꯔꯣ ꯑꯗꯨꯅꯦ ꯇꯥꯔꯦꯕ
ꯇꯥꯌꯦ ꯇꯥꯌꯦ ꯎꯝ
ꯑꯩꯉꯣꯟꯗꯁꯦ ꯌꯥꯡꯈꯩ ꯂꯩꯔꯦ
ꯍꯣꯏ
ꯅꯪꯉꯣꯟꯗꯁꯨ ꯌꯥꯡꯈꯩ ꯂꯩꯔꯦꯅ ꯈꯜꯂꯣꯕ
ꯎꯝ ꯑꯗꯣ
ꯌꯥꯡꯈꯩꯗ ꯎꯝ ꯏꯕꯥꯅꯤ ꯌꯥꯡꯈꯩꯗ ꯄꯨꯟ
ꯑꯁꯗ
ꯀꯔꯤꯔꯥ ꯅꯦꯠꯋꯥꯛ ꯅꯨꯡꯉꯥꯏꯇꯦꯀꯣ ꯅꯪꯒꯤ ꯃꯈꯣꯟꯗꯣ ꯀꯔꯤꯔꯥ ꯇꯧꯋꯦ
ꯑꯃꯨꯛ ꯇꯥꯔꯕꯣ
ꯇꯥꯏ ꯍꯥꯏꯔꯣ ꯑꯃꯨꯀ
ꯑꯩꯒꯤꯅ ꯌꯥꯡꯈꯩ ꯅꯪꯒꯤꯅꯁꯨ ꯌꯥꯡꯈꯩ
ꯎꯝ
ꯕꯥꯅꯤꯒꯤ ꯌꯥꯡꯈꯩꯗ ꯄꯨꯟꯁꯤꯟꯅꯔꯒ ꯀꯣ ꯏꯕꯥꯅꯤꯅ ꯆꯥ ꯑꯃ ꯁꯦꯝꯁꯦ ꯍꯥꯏꯒꯦ ꯇꯧꯕꯅꯦꯗ
ꯑꯍꯥ ꯑꯣꯏꯗꯕ ꯍꯥꯏꯕꯗꯣ ꯌꯥꯗꯦꯗ
ꯎꯝ ꯌꯥꯗꯦ
ꯑꯥ
ꯀꯃꯥꯏꯅ ꯀꯩ ꯀꯩ ꯃꯔꯝꯒꯤ ꯀꯩ ꯌꯥꯅꯤꯡꯗꯕ ꯀꯩ ꯐꯥꯎꯔꯛꯀꯅꯤ ꯅꯉꯣꯟꯗꯕꯨꯣ
ꯎꯝ ꯃꯦꯗꯥꯝ ꯀꯔꯤꯁꯨ ꯂꯩꯇꯦꯗ ꯂꯨꯄꯥ ꯆꯥꯝꯃꯥꯗꯤ ꯌꯥꯝ ꯌꯥꯝꯗꯦ ꯍꯥꯏꯕ ꯋꯥꯅꯤ
ꯑꯩ ꯂꯨꯄꯥ ꯆꯥꯝꯃ ꯁꯦꯝꯁꯦ ꯍꯥꯏꯕꯅꯤꯗ ꯂꯨꯄꯥ ꯆꯥꯝꯃ ꯍꯥꯏꯕꯗꯣ
ꯌꯥꯗꯦꯗ ꯌꯥꯗꯦꯗ ꯅꯪꯗꯤ ꯀꯗꯥꯏ ꯆꯠꯀꯦꯔꯣ ꯉꯁꯤꯒꯦ
ꯑꯩ ꯉꯁꯤꯗꯣ ꯉꯥ ꯐꯥꯕ ꯆꯠꯀꯦ ꯇꯧꯕꯅꯦ
ꯅꯪꯗꯤ ꯄ꯭ꯂꯥꯟ ꯌꯥꯃꯌꯥꯥ
ꯎꯝ
ꯉꯁꯥꯏꯗꯤ ꯀꯔꯤꯗ ꯁꯛꯇꯤꯃꯥꯟ ꯁꯛꯇꯤꯃꯥꯟ ꯊꯧꯕ ꯇꯝꯒꯦ ꯍꯥꯏꯔꯒ ꯉꯁꯤꯗꯤ ꯑꯍ ꯄꯤꯛꯇꯦ ꯉꯥ ꯐꯥꯕ ꯑꯃꯨꯒꯖꯠ
ꯑ ꯍꯣꯏ ꯅꯨꯡꯁꯥ ꯁꯥꯕꯅꯤꯅ
ꯅꯨꯡꯁꯥ ꯅꯨꯡꯁꯥ ꯁꯥꯕꯅꯤꯅ ꯁꯛꯇꯤꯃꯥꯟ ꯊꯧꯕ ꯇꯝꯕꯗꯨꯅ ꯈꯔ ꯐꯔꯛꯑꯦ
ꯎꯝ ꯑꯁ ꯃꯥꯟꯅꯗꯤ ꯑꯁ ꯏꯟꯖꯦꯟ ꯄꯣꯛ ꯄꯣꯛꯈꯥꯏꯈ꯭ꯔ ꯏꯤꯡꯖꯤꯟ ꯄꯣꯛꯈꯥꯏꯔꯛꯀꯅꯦꯕ ꯍꯧꯖꯤꯛ ꯃꯇꯝꯁꯤꯅ ꯅꯨꯡꯁꯥ ꯆꯥꯕꯅꯤꯅ
ꯀꯔꯝ ꯀꯥꯟꯗ ꯁꯛꯇꯤꯥꯟ ꯏꯟꯖꯤꯟ ꯄꯣꯛꯈꯥꯏꯔꯛꯈ꯭ꯔꯒꯦ ꯅꯪ ꯄꯨꯟꯁꯤꯗ ꯈꯪꯈ꯭ꯔꯕ꯭ꯔꯣ
ꯑꯩ ꯈꯪꯉꯦ ꯍꯣꯏ ꯑꯩ ꯅꯥꯟ ꯄꯒꯤꯒꯤ ꯑꯩ ꯏꯅꯥꯎꯅꯨꯄꯥꯒꯤ ꯄ꯭ꯂꯥꯁꯇꯤꯛꯀꯤ ꯁꯛꯇꯤꯃ ꯑꯃ ꯂꯩꯌꯦꯕ
ꯄ꯭ꯂꯥꯁꯇꯛ ꯕꯤꯗꯤ ꯍꯥꯏꯔ ꯑꯃꯅꯤꯅꯤ
ꯍꯣꯏ ꯃꯣꯏ ꯃꯅꯥꯛꯇ ꯊꯝꯃꯒ ꯄꯣꯛꯈꯥꯏꯈꯤꯕꯒꯤ ꯋꯥꯅꯤꯗ
ꯂꯖꯅꯦꯍꯦ
ꯎꯝ ꯌꯥꯖꯅꯦ ꯃꯤ ꯍꯥꯏ ꯁꯤꯗꯤ ꯀꯅꯤ
ꯅ ꯄꯉꯁꯇ ꯈꯥꯉꯦ ꯍꯥꯏ
ꯍꯣꯏ ꯂ ꯎꯝ ꯀꯩ ꯍꯥꯏꯕ꯭ꯔꯣ ꯅꯪꯒꯤꯗꯣ ꯅꯪꯒꯤꯗꯣ ꯑꯩꯉꯣꯟꯗ ꯀꯩꯅꯣꯝ ꯍꯥꯏꯅꯤꯡꯕ ꯃꯥꯜꯂꯤꯁꯦ ꯅꯪꯒꯤ ꯊꯝꯃꯣꯏ ꯃꯅꯨꯡꯗ ꯂꯩꯕ ꯋꯥꯁꯤꯡ ꯀꯩꯀꯥ ꯂꯣꯏ ꯍꯥꯏꯔꯛꯑꯣꯁꯦ ꯑꯩ ꯇꯥꯕꯤꯔꯒꯦꯁꯦ
ꯄꯔꯤꯁꯥ ꯂꯩꯥꯏꯇꯍꯦ ꯋꯥ ꯉꯥꯡꯉꯤꯉ
ꯑꯁ ꯅꯪ ꯋꯥ ꯉꯥꯡꯅꯤꯡꯉꯥꯏ ꯂꯩꯇꯦꯕ ꯀꯃꯥꯏꯅꯣ ꯈꯪꯗꯦ ꯂꯩꯁꯥꯕꯤꯅ ꯋꯥ ꯉꯥꯡꯅꯤꯡꯉꯥꯏ ꯂꯩꯔ꯭ꯔꯗꯤ ꯑꯩꯈꯣꯏ ꯄꯥꯈꯪꯅꯤ ꯀꯥꯏꯗꯅ ꯂꯩꯔꯣ ꯑꯩꯁꯨ ꯒꯥꯔꯤ ꯃꯈꯩ ꯑꯩꯁꯨ ꯉꯥꯡꯊꯣꯛꯏꯁꯤꯅꯦ ꯑꯩꯉꯣꯟꯗꯁꯨ ꯍꯧꯖꯤꯛ ꯌꯥꯎꯔꯛꯇ꯭ꯔꯦꯕ
ꯑꯩ ꯁꯨꯝ ꯉꯥꯡꯉꯨꯁꯤꯒꯦ
ꯅꯪꯒꯤ ꯉꯥꯡꯕꯗꯨꯗꯤ ꯑꯩꯅ ꯍꯌꯦꯦꯟꯅ ꯉꯥꯡꯕꯒ ꯅꯪꯅ ꯈꯤꯇꯪ ꯉꯥꯡꯕꯗꯨꯅꯗꯤ ꯌꯥꯔꯣꯏꯕ ꯏꯄꯥꯅꯤ ꯄꯨꯂꯞ ꯄꯨꯂꯞ ꯉꯥꯡꯅꯁꯦꯕ
ꯑꯩꯁꯨ ꯌꯥꯝ ꯍꯪꯈ꯭ꯔꯤ ꯑꯗꯨꯗꯤ
ꯎꯝ ꯅꯪ ꯍꯪꯗ꯭ꯔꯦꯕ
ꯎꯝ
ꯑꯣ ꯎꯝ ꯍꯪꯕꯗꯤꯅꯤ ꯏꯀꯥꯏꯔꯤꯁꯤ
ꯑꯗꯨꯗꯦ ꯀꯔꯤ ꯍꯉꯁꯤꯔꯣ
ꯈꯪꯗꯦ ꯅꯪ ꯀꯔꯤ ꯍꯪꯅꯤꯡꯒꯦ ꯑꯩꯒꯤ ꯃꯔꯝꯗ ꯁꯦꯁ ꯑꯩꯒꯤ꯫ ꯑꯩ ꯍꯌꯦꯡꯋꯥꯏ ꯆꯥꯎꯔꯒ ꯑꯦꯔꯣꯄ꯭ꯂꯦꯟ ꯊꯧꯅꯤ ꯨꯝꯕꯒꯤ ꯍꯪꯅꯤꯡꯗ꯭ꯔꯣ
ꯀꯝꯄ꯭ꯂꯦꯟ ꯊꯧꯅꯤꯡꯕ꯭ꯔ ꯍꯌꯦꯡꯋꯥꯏ ꯆꯥꯎꯔ